ꯍꯜꯂꯣ
ꯑꯣ ꯇꯥꯏꯌꯦ ꯇꯥꯏꯌꯦ
ꯇꯥꯔꯕ꯭ꯔꯣ
ꯇꯥꯏ ꯇꯥꯏ ꯑ ꯉꯁꯥꯏ ꯅꯪꯅ ꯊꯥꯔꯛꯄ ꯅꯣꯡꯗꯣ ꯈꯔ ꯈꯔ ꯂꯥꯛꯄ ꯍꯧꯔꯦꯅꯦꯍ
ꯑ ꯑꯗꯨꯅꯦ ꯍꯥꯏꯁꯦ
ꯑꯁ ꯉꯁꯥꯏ
ꯉꯁꯥꯏꯗꯒꯤꯗꯤ ꯃꯪꯗꯤ ꯃꯪꯈ꯭ꯔꯕꯅꯦꯕꯀꯣ ꯍꯧꯖꯤꯛ ꯑꯗꯨꯅ ꯍꯧꯖꯤꯛ ꯈꯔ ꯇꯥꯕ ꯍꯧꯔꯦꯕꯀꯣ
ꯑꯥ
ꯑꯁ ꯑꯁꯤꯗꯅꯤꯅ ꯑꯩ ꯈ꯭ꯋꯥꯏ ꯄꯥꯝꯖꯦ ꯉꯁꯤ ꯇꯦꯔꯦꯁꯇ ꯇꯨꯝꯁꯤꯔꯥ ꯍꯥꯏꯅ ꯈꯟ ꯈꯟꯗꯦꯗ ꯈꯪꯗꯦꯗ ꯏꯁꯤꯡ ꯃꯔꯛꯇ ꯇꯨꯝꯁꯤꯔꯥ ꯈꯪꯗꯦ ꯁꯥꯃꯟꯕꯒꯤꯀꯣ
ꯑꯁ ꯑꯗꯨꯗꯤ ꯐꯔꯛ ꯇꯥꯅꯤꯍꯦ ꯍ ꯍ ꯍ
ꯎꯝ
ꯍꯌꯦꯡ ꯑꯃꯨꯛ ꯍꯧꯒꯠꯂꯛꯄꯗ ꯄꯨꯛꯇ ꯕꯣꯜ ꯀꯥꯝꯃꯛꯇꯅ ꯍ
ꯅꯁ ꯑꯗꯨ ꯈꯪꯗꯦ ꯈꯨꯠ ꯈꯨꯠ ꯈꯣꯡꯒ ꯂꯣꯏꯅ ꯄ꯭ꯂꯥꯁꯇꯤꯛꯅ ꯄꯨꯂꯒ ꯂꯩꯗꯕꯅꯤꯅꯦ ꯍꯦ ꯍꯦ ꯍꯦ ꯁꯥꯗꯅꯕꯀꯣ ꯃꯝ ꯅꯠꯇꯦ ꯏꯪꯗꯅꯕ ꯑꯗꯨꯃꯥꯏꯅ ꯇꯧꯁꯤꯔꯥ ꯍꯥꯏꯅ ꯈꯪꯗꯦ ꯈꯟꯗꯦ
ꯈꯔ ꯀꯟꯅ ꯅꯥꯈꯤꯅꯤ ꯍꯧꯖꯤꯛꯇꯤ ꯇꯞ ꯇꯞ ꯥꯂꯥꯛꯀꯅꯦꯕꯀꯣ
ꯍꯧꯖꯤꯛꯇꯤ ꯑꯗꯨꯏꯗꯤ ꯑꯩꯈꯣꯏꯔꯣꯝꯗ ꯂꯤꯂꯥ ꯐꯖꯅ ꯇꯧꯕ ꯃꯥꯜꯂꯦꯅꯦ ꯑꯁ ꯂꯩꯀꯥꯏꯁꯦ ꯑꯩꯅꯦ ꯀꯥꯏꯗꯩꯅꯣꯍꯦ ꯑꯩ ꯗꯨꯒꯨꯝꯕ ꯑꯩ ꯎꯝ ꯑꯗꯨꯒꯨꯝꯕꯗ ꯑꯩ ꯏꯟꯇꯔꯦꯁ ꯊꯝꯗꯦ ꯑꯗꯨ ꯃꯍꯨꯠꯇ ꯑꯗꯨ ꯃꯍꯨꯠꯇ ꯀꯣꯏꯁꯟ ꯑꯃ ꯄꯥꯔꯒ ꯈꯪꯕꯗꯨꯅ ꯐꯗ꯭ꯔꯣ
ꯏꯖꯁ ꯋꯥꯔꯤꯗꯣ
ꯑꯗꯨꯨꯃꯥꯏꯅ ꯂꯥꯡꯒ ꯆꯠꯄ ꯃꯍꯨꯠꯇ ꯂꯥꯏꯔꯤꯛ ꯄꯥꯔꯒ ꯀꯣꯏꯁꯟ ꯑꯃ ꯈꯪ ꯀꯣꯏꯁꯟ ꯑꯃ ꯑꯅꯤꯈꯛꯇ ꯈꯪꯉꯁꯨ ꯀꯥꯟꯅꯩꯗꯅꯥ ꯑꯗꯨꯅꯦꯕ
ꯌꯥꯝ ꯒ꯭ꯌꯥꯟ ꯇꯥꯔꯤ ꯖꯥꯠꯅꯤꯅꯦ ꯑꯩꯗꯤ ꯅꯍꯥꯟꯈꯩ ꯈꯪꯉꯨꯗ꯭ꯔꯦꯅꯦ ꯇꯧꯔꯤꯁꯦ ꯑꯩ ꯑꯁꯣꯏꯕ ꯑꯣꯏ ꯂꯩꯔꯝꯃꯦꯅꯦ
ꯑꯗꯨꯅꯦ ꯑꯗꯨꯅꯦ ꯑꯗꯣ ꯃꯤ ꯈꯟ ꯌꯦꯡꯕꯗ ꯐꯖꯅ ꯌꯦꯡꯉꯨ ꯍꯥꯏꯗꯣ ꯑꯗꯨꯅꯤꯕ
ꯈꯪꯉꯨꯗ꯭ꯔꯦ ꯈꯪꯉꯨꯗ꯭ꯔꯦ ꯑꯩ ꯁꯣꯏꯔꯦ ꯑꯩ ꯁꯣꯏꯔꯦ
ꯎꯝ
ꯌꯦꯡꯕꯗꯤ ꯅꯨꯡꯉꯥꯏꯕꯅꯤꯍꯦ ꯅꯣꯏ ꯌꯦꯡꯗꯕꯒꯤꯅꯦ ꯑꯃꯨꯛꯇꯪ ꯌꯦꯡꯕꯕꯨ ꯍꯧꯈ꯭ꯔꯕ ꯌꯦꯡꯕ ꯆꯠꯅꯤꯡꯗꯣꯏꯅꯦ
ꯏꯁ ꯑꯗꯨ
ꯑꯩ ꯑꯩꯗꯤ ꯏꯟꯇ꯭ꯔꯦꯁ ꯂꯩ ꯄꯥꯝꯖꯕ ꯑꯣꯏ ꯑꯩꯗꯤ ꯄꯥꯝꯖꯕ ꯑꯣꯏ
ꯑꯣ ꯐꯩ ꯑꯗꯨꯗꯤ
ꯏꯁꯩ ꯌꯦꯡꯅꯤꯡꯉꯤ ꯏꯁꯩꯗꯒꯤ ꯍꯦꯟꯅ ꯑꯗꯨꯒꯨꯝꯕ ꯗꯤꯂꯥꯗꯨꯅ ꯍꯦꯟꯅ ꯅꯨꯡꯉꯥꯏꯕꯅꯦ
ꯌꯦꯡꯉꯨꯅꯦ ꯀꯔꯤꯅꯣꯅꯦ ꯄꯥꯝꯃꯨꯏꯅꯦ ꯐ꯭ꯔꯤꯗꯕꯨ
ꯀꯥꯏꯗꯩꯅꯤ
ꯑꯩꯈꯣꯏꯗꯤ ꯎꯄꯥꯏ ꯂꯩꯇꯕꯩꯅꯦ
ꯑꯗꯨ ꯌꯦꯡꯕ ꯁꯔꯨꯛꯗꯤ ꯑꯩ ꯍꯥꯏꯗꯣ
ꯑꯥ ꯅꯪ ꯍꯥꯏꯗꯣ
ꯑꯗꯨꯃꯥꯏꯅ ꯇꯧꯕꯅ ꯐꯩꯕ
ꯇꯧꯁꯨ ꯇꯧꯔꯝꯃꯣꯏ ꯑꯗꯨꯗꯤ ꯉꯁꯥꯏꯗꯒꯤ ꯑꯗꯨ ꯄꯥꯊꯣꯛꯄ ꯀꯩꯗꯧꯋꯤ
ꯉꯁꯥꯏꯗꯤ ꯈꯔꯗꯤ ꯃꯇꯝ ꯂꯩꯗꯅ
ꯑꯩꯈꯣꯏ ꯁꯤꯗꯁꯨ ꯏꯁꯩ ꯂꯩ ꯑꯗꯨꯕꯨ ꯅꯣꯡꯅ ꯀꯥꯏꯔꯦ
ꯎꯝ
ꯐꯅꯌꯥꯝ ꯁꯛꯑꯝꯕꯗꯣ ꯍꯧꯖꯤꯛ ꯇꯨꯃꯤꯟ ꯂꯩꯅꯒꯔꯦ
ꯅꯪꯁꯦ ꯀꯌꯥꯝ ꯀꯨꯏꯔꯦ ꯑꯣꯖꯥ ꯑꯣꯏꯕ
ꯑꯁ ꯀꯨꯏꯔꯦꯍꯦ
ꯎꯝ
ꯀꯨꯏꯔꯦ ꯇꯔꯥ ꯍꯦꯜꯂꯦ ꯆꯍꯤ ꯇꯔꯥꯃꯔꯤ ꯇꯔꯥꯃꯉꯥ
ꯑꯗꯨꯗꯤ ꯍꯅꯨꯔꯝꯅꯤꯅꯦ ꯅꯪꯁꯦ
ꯑꯩꯔꯣ ꯑꯩ ꯄꯣꯛꯀ ꯂꯣꯏ ꯍꯧꯔꯦꯗ ꯑꯩ ꯆꯩꯁꯨ ꯑꯃ ꯑꯣꯗꯔ ꯇꯧꯈꯤꯕꯅꯦ
ꯏꯁ
ꯂꯤꯒꯤ ꯆꯩꯁꯨꯗꯣ
ꯑꯣ
ꯌꯥꯝ ꯅꯥꯕꯗꯣ ꯐꯨꯔꯀꯥꯟꯗ
ꯎꯝ
ꯑꯗꯨꯕꯨ ꯑꯗꯨꯒꯨꯝꯕꯒꯤ ꯆꯩꯁꯨ ꯑꯃ ꯂꯩꯗꯥꯏꯅꯦ ꯎꯝ ꯑꯗꯨꯒꯨꯝꯕꯗꯣ ꯑꯣꯗꯔ ꯇꯧꯈ꯭ꯔꯦ ꯆꯩꯁꯨ ꯄꯥꯏꯗ ꯌꯥꯗ꯭ꯔꯦꯅ
ꯑꯁꯦꯡꯕ ꯁꯣꯝꯁꯦ ꯆꯍꯤ ꯀꯌꯥ ꯁꯨꯔꯕꯣ
ꯀꯩꯅꯣ ꯑꯩꯉꯣꯟꯗ ꯆꯍꯤ ꯃꯌꯥꯝ ꯍꯪꯉꯛꯑꯦ ꯍꯥꯏꯕ ꯑꯩ ꯅꯣꯏ ꯆꯍꯤ ꯍꯪꯗ꯭ꯔꯒꯗꯤ ꯌꯥꯗꯕ꯭ꯔꯥ ꯁꯤꯅꯤ ꯑꯩꯅ ꯍꯥꯏꯅꯤꯡꯉꯤꯁꯦ ꯑꯩ ꯀꯣꯏꯁꯟ ꯏꯊꯟꯇ ꯈꯜꯂꯦꯕꯀꯣ ꯀꯔꯤꯅꯣ ꯏꯊꯟ ꯑꯩꯉꯣꯟꯗ ꯐꯣꯟ ꯇꯧꯔꯛꯏꯕ ꯃꯤꯈꯩꯁꯦ ꯀꯔꯤꯅꯣ ꯆꯍꯤ ꯍꯪ ꯄ ꯑꯗꯩ ꯈꯣꯟꯖꯦꯜꯗꯕꯨ ꯍꯥꯏꯔꯣ ꯑꯍꯟꯒꯤ ꯈꯣꯟꯖꯦꯜ ꯃꯥꯜꯂꯤꯀꯥ ꯍꯥꯏꯔꯛꯏꯅꯦ ꯑꯩꯉꯣꯟꯗ ꯊꯝꯃꯣꯏꯁꯤ ꯀꯥꯏ ꯆꯥꯛ ꯆꯪ ꯌꯥꯗꯦꯅꯦ ꯑꯗꯨꯒꯨꯝꯕꯩ ꯅꯨꯃꯤꯠꯇꯗꯤ ꯑꯩꯕꯨ
ꯍꯦ ꯍꯦ ꯑꯗꯨ ꯆꯍꯤꯒ ꯍꯥꯏꯖꯗꯕꯗꯣ ꯈꯣꯟꯖꯦꯜꯒꯗꯤ ꯈꯔ ꯌꯥꯝ ꯑꯉꯥꯡꯒꯤ ꯈꯣꯟꯖꯦꯜꯗꯤ ꯃꯥꯟꯗꯕꯀꯣ
ꯑꯉꯥꯡꯒꯤ ꯈꯣꯟꯖꯦꯜ ꯃꯥꯟꯗꯦꯕ
ꯍꯣꯏ ꯃꯥꯟꯗꯕ
ꯏꯁ ꯑꯉꯥꯡꯒꯤ ꯈꯣꯟꯖꯦꯜ ꯑꯗꯨꯗꯤ ꯀꯃꯥꯏꯅ ꯃꯥꯟꯅ ꯑꯩꯈꯣꯏ ꯍꯧꯖꯤꯛ ꯃꯦꯆꯤꯌꯣꯔ ꯑꯣꯏꯔꯕꯅꯦ ꯑꯉꯥꯡꯒꯤ ꯈꯣꯟꯖꯦꯜꯗꯨꯗꯤ ꯃꯥꯟꯂꯔꯣꯏꯅꯦ ꯑꯉꯥꯡꯒꯤ ꯈꯣꯟꯖꯦꯟ ꯃꯃꯥ ꯄꯥꯄꯥ ꯍꯥꯏ ꯑꯗꯨꯒꯨꯝꯕꯒꯤ ꯈꯣꯟꯖꯦꯜꯗꯣ ꯍꯧꯖꯤꯛ ꯑꯣꯏꯔꯔꯣꯏꯅꯦ ꯅꯪꯕꯣ ꯏꯅꯥꯎ ꯏꯕꯨꯡꯉꯣ
ꯑꯗꯨꯃꯛꯇꯤ ꯅꯠꯇꯦ ꯂꯩꯗꯅ
ꯎꯝ
ꯑꯗꯨꯕꯨ ꯅꯪ ꯑꯩꯅ ꯍꯥꯏꯕꯗꯣ ꯅꯪꯅ ꯆꯍꯤꯗꯣ ꯀꯌꯥ ꯁꯨꯕ꯭ꯔꯥ ꯍꯥꯏꯕ ꯋꯥꯅꯤ
ꯅꯪꯅ ꯒꯦꯌꯥ꯭ꯁ ꯇꯧꯖꯔꯣ ꯀꯌꯥ ꯑꯣꯏꯔꯝꯒꯅꯤꯗꯣ
ꯑꯩꯁꯦ ꯑꯩꯅ ꯈꯟꯕꯗ ꯇ꯭ꯋꯦꯟꯇꯤ ꯁꯕꯦꯟ ꯇ꯭ꯋꯦꯟꯇꯤ ꯑꯩꯠꯀꯨꯝꯕ ꯑꯣꯏꯔꯝꯅꯤ
ꯆꯨꯝꯃꯛꯀꯗꯧꯔꯦ
ꯑꯁ
ꯃꯅꯥꯛꯇ ꯅꯛꯁꯜꯂꯛꯑꯦ ꯍꯦꯟꯗꯣꯛꯀꯦꯁꯨ ꯇꯧꯔꯤꯌꯦ
ꯑꯁ ꯑꯗꯨꯗꯤ ꯑꯩꯈꯣꯏꯒꯤ ꯂꯦꯡꯒꯥ ꯑꯣꯏꯔꯝ ꯑꯣꯏꯔꯝꯗꯧ ꯑꯣꯏꯔꯝꯒꯅꯤꯅꯦ ꯑꯗꯨꯗꯤ
ꯑꯥꯎ ꯑꯣꯏꯔꯝꯕꯁꯨ ꯌꯥꯏ ꯑꯣꯏꯔꯝꯗꯕꯁꯨ ꯌꯥꯏ ꯃꯅꯥꯛꯇꯗꯤ ꯂꯩꯔꯦ
ꯎꯝ ꯆꯥ ꯆꯥ
ꯉꯥꯏꯈꯣ ꯍꯧꯖꯤꯛꯁꯦ ꯀꯟ ꯆꯥꯛ ꯂꯥꯝꯈꯠꯂꯛꯏꯁꯤ ꯀꯩꯒꯤꯅꯣ ꯑꯩꯕꯨ ꯍꯧꯖꯤꯛ
ꯉꯁꯥꯏ ꯆꯥꯗꯕ꯭ꯔ
ꯆꯥꯏꯌꯦ ꯆꯥꯕꯕꯨꯗꯤ ꯑꯩꯗꯤꯅꯦ ꯍꯤꯟꯖꯥꯡ ꯍꯥꯎꯔꯁꯨ ꯎꯝ ꯀꯔꯤ ꯏꯔꯣꯝꯕꯒꯨꯝꯕ ꯆꯝꯐꯨꯠꯀꯨꯝꯕ ꯌꯥꯎꯗ꯭ꯔꯒꯗꯤ ꯑꯩꯗꯤ ꯀꯌꯥ ꯆꯥꯅꯤꯡꯗꯦꯕ
ꯆꯝꯐꯨꯠ ꯌꯥꯎ ꯑꯣꯏ ꯑꯗꯨꯃꯥꯏ ꯇꯧꯔ ꯑꯩꯁꯨ ꯆꯝꯐꯨꯠ
ꯑꯧ ꯑꯣ ꯑꯗꯨꯅ ꯍꯥꯎꯋꯦꯀꯣ ꯃꯄꯪꯗꯨꯅ ꯁꯥ ꯉꯥꯗꯨꯅ ꯃꯄꯪ ꯑꯣꯏ ꯆꯥꯖꯔꯒꯁꯨ ꯆꯝꯐꯨꯠ ꯃꯍꯤ ꯀꯩꯀꯥ ꯊꯛꯇꯅ ꯇꯣꯠꯇꯅ ꯆꯥꯕꯗꯨꯅ ꯑꯩꯗꯤ ꯌꯥꯝ ꯆꯥꯏꯌꯦꯕ
ꯃꯥꯅꯦ ꯃꯥꯅꯦ
ꯌꯦꯟꯖꯥꯡ ꯃꯍꯤꯁꯦ ꯁꯥ ꯉꯥꯒꯤ ꯃꯍꯤ ꯇꯣꯠꯂ ꯆꯥꯕꯗꯤ ꯀꯌꯥ ꯍꯩꯅꯗꯦꯕ
ꯎꯝ ꯅꯪ ꯊꯣꯡ ꯊꯥꯛꯄꯗꯤ ꯍꯩꯕ꯭ꯔ
ꯏꯁ ꯈꯨꯍꯩꯃ
ꯅꯥꯈꯨꯠꯀ ꯆꯤꯡꯁꯟꯅꯤ ꯅꯪ
ꯑꯁ ꯌꯥꯏꯅꯦ
ꯅꯥꯔꯩꯒ ꯃꯅꯨꯡꯗ ꯂꯣꯏ ꯆꯤꯡꯁꯟꯅꯤ ꯁꯠꯇꯣꯛꯄ ꯉꯝꯗꯗꯅ ꯂꯩꯀꯥꯏ ꯃꯌꯥꯝ ꯀꯥꯡꯁꯤ ꯈꯤꯡꯗꯅ ꯁꯠꯇꯣꯛꯀꯅꯤꯀꯣ
ꯑꯁ ꯋꯥꯔꯤꯗꯤ ꯅꯨꯡꯉꯥꯏꯒ꯭ꯔꯦꯍꯦ
ꯃꯥꯅꯦ
ꯅꯨꯄꯤ ꯑꯃ ꯑꯣꯏꯔꯗꯤ ꯅꯨꯄꯤꯒꯤ ꯃꯒꯨꯟ ꯑꯗꯨꯗꯁꯨ ꯇꯣꯉꯥꯟꯕ ꯑꯃ ꯂꯩꯀꯣ ꯃꯥꯏꯅ ꯍꯩꯕ ꯀꯥꯡꯕꯨꯗꯣ
ꯎꯝ ꯑꯁ ꯑꯩ ꯈꯨꯍꯩꯑꯝꯅꯤꯍꯦ ꯑꯗꯨꯗꯤ
ꯏꯆꯦ ꯑꯃꯁꯨ ꯌꯥꯝ ꯍꯩꯕꯀꯣ ꯑꯩꯈꯣꯏꯒꯤ ꯏꯆꯦ ꯍꯟꯗꯕ ꯑꯁ ꯃꯥꯅ ꯑꯗꯨꯕꯨ ꯃꯤꯒꯤ ꯃꯤꯅ ꯂꯧꯈ꯭ꯔꯦ
ꯆꯥ ꯐꯪꯍꯧꯗ꯭ꯔꯦ
ꯎꯝ ꯃꯤꯅ ꯃꯤꯅ ꯃꯨꯟꯒ꯭ꯔꯦ ꯑꯩꯅ ꯂꯥꯏꯔꯤꯛ ꯇꯝꯕ ꯆꯠ ꯆꯂꯛ ꯆꯠꯄ ꯃꯇꯝꯗ ꯃꯥ ꯃꯤꯅ ꯃꯨꯟꯍꯧꯔꯦꯕ
ꯅꯨꯡꯉꯥꯏꯇꯦꯅꯦ
ꯑꯩ ꯌꯨꯝꯗ ꯂꯩꯕ ꯃꯇꯝ ꯑꯣꯏꯔꯗꯤ ꯃꯥꯕꯨ ꯆꯥꯍꯜꯂꯣꯏꯕꯀꯣ
ꯑ
ꯗꯨꯕꯨ
ꯅꯨꯡꯉꯥꯏꯇꯕ ꯊꯧꯗꯣꯛꯅꯤꯅꯦ ꯑꯗꯨꯗꯤ
ꯑꯩꯅ ꯂꯥꯏꯔꯤꯛ ꯇꯝꯕ ꯆꯠꯄ ꯃꯇꯝꯗ ꯃꯥꯅ ꯃꯤꯅ ꯍꯨꯔꯥꯟꯈ꯭ꯔꯦ
ꯅꯪꯁꯨ ꯃꯤ ꯍꯨꯔꯥꯟꯗꯧ ꯂꯩꯗꯨꯕꯨ ꯑꯗꯨꯕꯨꯗꯤ
ꯍꯣꯏ ꯑꯗꯨ ꯑꯩꯗꯤ ꯃꯃ ꯃꯃꯥ ꯃꯄꯥꯗ ꯐꯖꯅ ꯍꯥꯏꯅꯔꯒ ꯂꯧꯅꯤꯅꯦ
ꯑꯦ ꯋꯥꯔꯤꯗꯣ ꯃꯥꯟꯕꯗꯣ ꯑꯦ ꯑꯦ ꯃꯥꯜꯂꯦ ꯃꯥꯜꯂꯦ ꯃꯥꯜꯂꯦ
ꯑꯁꯦꯡꯕꯅꯤ ꯃꯃꯥ ꯃꯄꯥꯗ ꯐꯖꯅ ꯍꯥꯏꯔꯒ ꯂꯧꯒꯅꯤ
ꯍꯥꯏꯅꯕꯗꯤ ꯂꯥꯏꯔꯗꯅ ꯏꯀꯥꯏ ꯏꯀꯥꯏ ꯇꯧꯔꯤꯀꯥꯟꯗ ꯁꯣꯏꯅꯤꯀꯣ ꯅꯪ
ꯀꯥꯏꯗꯩꯅꯣꯍꯦ ꯈꯣꯏꯗꯤ ꯃꯇꯝ ꯌꯥꯝ ꯂꯩꯔꯤ
ꯎꯝ ꯍꯧꯖꯤꯛꯀꯥꯟꯗꯤ ꯃꯇꯝꯁꯦ ꯌꯥꯗꯝꯅꯤꯀꯣ ꯊꯨꯅ ꯂꯧꯍꯧ ꯃꯤꯅ ꯁꯠꯆꯅꯤ
ꯐꯖꯅ ꯌꯦꯡꯒꯀꯣ ꯁꯤꯁꯦ ꯁꯤꯁꯦ ꯌꯥꯒꯗꯕ ꯃꯥꯜꯂꯤ ꯍꯥꯏꯕꯗꯨ ꯐꯖꯅ ꯀꯨꯞꯅ ꯌꯦꯡꯁꯜꯂꯨꯕ ꯃꯇꯨꯡꯗ
ꯅꯣꯏꯁꯦ ꯑꯗꯨꯒꯨꯝꯕ ꯌꯦꯡꯕꯁꯦ ꯃꯁꯝ ꯁꯥꯡꯕ ꯌꯦꯡꯕꯁꯦ
ꯎꯝ
ꯁꯛꯇ ꯆꯨꯗ ꯌꯦꯡꯕ꯭ꯔꯥ ꯅꯠꯇ꯭ꯔꯒꯅ ꯋꯥ ꯈꯜꯗ ꯌꯦꯡꯕ꯭ꯔꯥ
ꯐꯥꯔꯁꯗꯗꯤꯀꯣ
ꯑꯥ
ꯃꯤ ꯃꯤ ꯃꯤꯒꯤ ꯃꯇꯨꯡ ꯏꯟꯅꯗꯤ ꯂꯩꯌꯦꯗ ꯇꯣꯉꯥꯟ ꯇꯣꯉꯥꯟꯕ ꯇꯣꯉꯥꯟ ꯇꯣꯉꯥꯟꯅ ꯈꯟꯕꯁꯨ ꯁꯨ ꯂꯩ ꯑꯩꯒꯤꯗꯤ ꯃꯥꯒꯤ ꯊꯝꯃꯣꯏꯗ ꯐꯥꯔꯁ ꯌꯦꯡꯉꯅꯤ
ꯑꯥ
ꯑꯗꯨ ꯐꯥꯔꯁ ꯌꯦꯡꯉꯒ ꯑꯗꯨ ꯁꯦꯡꯕ꯭ꯔꯥ ꯁꯦꯡꯗꯕ꯭ꯔꯥ ꯀꯃꯥꯏꯅ ꯇꯧꯕ꯭ꯔꯥ ꯑꯗꯨꯒꯨꯝꯕ ꯐꯖꯅ ꯌꯦꯡꯕ ꯃꯇꯝꯗ ꯁꯛ ꯑꯣꯏꯗꯗꯤ ꯈꯔ ꯍꯣꯏ ꯑꯗꯨꯁꯨ ꯃꯊꯧ ꯇ ꯇꯥꯏ ꯑꯗꯨ ꯑꯣꯏꯔꯁꯨ ꯌꯥꯝ ꯀꯟꯅꯗꯤ ꯊꯣꯏꯗꯣꯛꯅꯗꯤ ꯀꯩꯅꯣ ꯑꯩ ꯐꯣꯀꯥꯁ ꯇꯧꯗꯦꯕꯀꯣ
ꯑꯥ
ꯊꯃꯣꯏꯕꯨ ꯐꯖꯅ ꯁꯦꯡꯅꯕ ꯁꯦꯡꯉꯗꯤ ꯃꯥꯁꯦ ꯑꯗꯨꯒꯨꯝꯕꯗꯨꯗꯤ ꯍꯦꯛꯇ ꯂꯣꯠꯁꯤꯟꯕ ꯍꯦꯛꯇ ꯂꯣꯠꯁꯤꯟꯕꯗ ꯃꯥꯡꯉꯔꯣꯏꯕ
ꯑꯥ ꯑꯗꯣ ꯅꯪꯗꯤ ꯁꯦꯡꯕ꯭ꯔꯥꯕ ꯃꯤꯉꯣꯟꯗꯗꯤ ꯌꯦꯡꯉꯦꯕꯀꯣ ꯅꯪꯗꯤ ꯁꯦꯡꯕ꯭ꯔꯥ ꯁꯤꯅꯤ ꯑꯩꯅ ꯍꯪꯅꯤꯡꯉꯤꯁꯦ
ꯁꯦꯡꯗ꯭ꯔꯗꯤ
ꯅꯪꯅꯗꯤ ꯏꯁꯥ ꯏꯊꯟꯇ ꯑꯩꯗꯤ ꯁꯦꯡꯗꯦ ꯍꯥꯏꯔꯔꯣꯏꯕ ꯅꯪꯅꯗꯤ ꯁꯦꯡꯉꯅꯦꯕ ꯁꯦꯡꯉꯦꯅ ꯂꯩꯖꯔꯕꯅꯦꯕ ꯑꯗꯨꯅ ꯃꯤꯒꯤꯗꯃꯛꯇ ꯅꯪ ꯁꯦꯡꯉꯝꯗ꯭ꯔꯒꯗꯤ
ꯑꯁ ꯑꯩꯗꯤ ꯁꯦꯡꯉꯦꯗꯥ ꯑꯩꯒꯤ ꯃꯔꯨꯞ ꯃꯔꯨꯞ ꯀꯥꯡꯕꯨꯗꯨꯁꯨ ꯍꯥꯡꯕ ꯀꯥꯟꯗꯀꯣ ꯑꯩꯁꯤꯗ ꯁꯨꯃꯥꯏꯅ ꯇꯧꯕꯗ ꯑꯩ ꯊꯃꯣꯏꯁꯦ ꯄꯨꯔꯥ ꯊꯨꯈꯤꯕꯕꯀꯣ ꯄꯟꯅꯦꯕ
ꯎ ꯑꯥ
ꯈꯣꯠꯄ ꯈꯣꯠꯄ ꯀꯩꯝ ꯇꯧꯔꯣꯏ
ꯑꯥ
ꯑꯗꯨꯕꯨ ꯑꯩꯈꯣꯏꯅ ꯄꯨꯛꯅꯤꯡꯗꯒꯤ ꯅꯨꯡꯁꯤꯕꯨ ꯅꯨꯡꯁꯤꯕ ꯋꯥꯔꯤ ꯅꯨꯡꯁꯤꯕꯁꯦ ꯐꯥꯎꯗꯤ ꯐꯥꯎꯔꯛꯈ꯭ꯔꯕ ꯑꯗꯨ ꯑꯣꯏꯔꯗꯤ
ꯑꯥ
ꯑꯗꯨ ꯑꯃꯈꯛꯇ ꯇꯥꯔꯒꯦꯠ ꯇꯧꯒꯅꯦꯕꯀꯣ ꯑꯅꯤ ꯑꯍꯨꯝ ꯀꯣꯏꯕ ꯊꯝꯕꯗ ꯑꯩ ꯑꯗꯨꯗꯤ ꯑꯗꯨꯃꯥꯏꯅ ꯇꯧꯗꯦ ꯑꯃꯈꯛ ꯈꯣꯏ ꯑꯃꯈꯛ ꯄꯥꯝꯖꯕꯗꯣ ꯑꯗꯨꯗ ꯐꯪꯗ꯭ꯔꯤ ꯐꯥꯎ ꯍꯣꯠꯅꯕ ꯀꯥꯡꯕꯨꯗꯨꯅꯤꯅꯦ ꯀꯩꯅꯣ
ꯏꯁ ꯑꯗꯨꯗꯤ ꯕꯦꯔꯥꯅꯤ ꯑꯗꯨꯒꯨꯝꯕꯗꯨꯗꯤ ꯊꯃꯣꯏ ꯀꯥꯏꯔ ꯀꯥꯟꯗꯗꯤ ꯃꯦꯟꯁꯤꯟꯕ ꯉꯝꯗꯕꯅꯤꯍꯦ ꯐꯖꯅ ꯀꯥꯏꯕꯅꯤꯍꯦ
ꯎꯝ ꯑꯗꯨꯃꯥꯏꯅ ꯇꯧꯋꯦ ꯑꯗꯨꯕꯨ ꯆꯨꯝꯅ ꯀꯩꯅꯣ ꯍꯧꯖꯤꯛꯀꯥꯟꯗꯤ ꯑꯩꯈꯣꯏꯅ ꯁꯨꯃꯥꯏꯅ ꯁꯦꯡꯅ ꯇꯧꯕ ꯀꯥꯟꯗ ꯅꯨꯄꯤ ꯀꯥꯡꯕꯨꯅ ꯀꯩꯅꯣ ꯁꯦꯔꯤꯌꯁ ꯑꯣꯏꯅ ꯂꯧꯗ꯭ꯔꯗꯤ ꯑꯩꯈꯣꯏꯁꯨ ꯀꯛꯊꯠꯀꯅꯤ ꯑꯗꯨꯒꯨꯝꯕꯗꯨꯗꯤ
ꯀꯛꯊꯠꯄ ꯍꯥꯏꯕ ꯔꯣꯜ ꯑꯃꯁꯨ ꯂꯩꯔꯤꯕ
ꯎꯝ ꯂꯩ ꯂꯩꯔꯤ
ꯍ
ꯑꯩꯅꯕꯨ ꯁꯨꯃꯥꯏꯅ ꯑꯩꯅꯕꯨ ꯁꯨꯃꯥꯏꯅ ꯐꯖꯅ ꯇꯧꯕ ꯃꯇꯝꯗ ꯃꯥ ꯃꯣꯏꯅ ꯇꯁꯨ ꯈꯜꯍꯧꯗ꯭ꯔꯗꯤ ꯑꯩ ꯃꯥꯡꯖꯗ꯭ꯔꯣ
ꯆꯨꯝꯃꯤ ꯆꯨꯝꯃꯤ ꯑꯗꯨꯁꯨ ꯆꯨꯝꯃꯤ ꯈꯟꯅꯕ ꯌꯥꯕ ꯋꯥꯐꯝꯅꯤ
ꯃꯥꯒꯤꯗꯃꯛꯇꯁꯨ ꯑꯩꯁꯦ ꯑꯩꯁꯦ ꯌꯥꯕ ꯑꯩꯒꯤꯗꯃꯛꯁꯨ ꯃꯥꯁꯦ ꯌꯥꯕ ꯁꯨ ꯅꯣꯝꯕꯗꯣ ꯅꯍꯥꯟꯗꯣ ꯁꯨꯃꯥꯏꯅ ꯁꯤꯒꯨꯝꯕ ꯊꯦꯡꯅꯒꯦ ꯇꯧꯋꯦ
ꯑꯥ ꯑꯥ ꯊꯩꯗꯣꯛꯈ꯭ꯔꯕ
ꯈꯔ ꯈꯥꯖꯤꯛ ꯈꯤꯇꯪꯗ ꯋꯥꯠꯄꯗꯣ ꯃꯥꯛ ꯑꯗꯨꯒꯤ
ꯀꯩꯒꯤꯅꯣ ꯀꯩꯒꯤꯅꯣ ꯀꯩꯒꯤꯅꯣꯃꯦ ꯀꯩꯒꯤꯅꯣꯃꯦ ꯑꯗꯨꯕꯣ ꯌꯥꯕ꯭ꯔꯥ ꯍꯥꯏꯕ
ꯏꯌꯥꯝꯕꯗꯤ ꯌꯥꯝꯕꯗꯤ ꯌꯥꯗꯤ ꯌꯥꯕꯖꯥꯠꯅꯤ ꯑꯗꯨꯒ ꯈꯔꯗꯤ ꯈꯔ ꯋꯥꯠꯍꯧꯂꯤꯕ ꯍꯥꯏꯇꯥꯔꯦꯅꯦ
ꯑꯣ ꯑꯁ ꯅꯨꯡꯉꯥꯏꯇꯦꯅꯦ ꯑꯗꯨ ꯅꯨꯃꯤꯠꯇ ꯆꯥꯛ ꯆꯥꯕꯗꯤ ꯌꯥꯔꯝꯃꯔꯣꯏꯕꯣ
ꯄꯥꯔꯇꯤ ꯃꯆꯥ ꯇꯧꯋꯤꯅꯦ ꯑꯩꯈꯣꯏ
ꯎꯝ ꯎ ꯐꯪꯕ ꯑꯃꯨꯛ ꯑꯣꯏꯖꯔꯣ
ꯍꯣꯏ ꯐꯖꯕ ꯇꯧꯒꯦ
ꯑꯣꯏꯖꯔꯣ ꯑꯣꯏꯖꯔꯣ
ꯑꯗꯨ ꯅꯨꯃꯤꯠꯇꯣ ꯑꯁ ꯑꯩꯒꯤ ꯃꯔꯨꯞ ꯑꯩꯁꯨ ꯑꯩꯅꯁꯨ ꯈꯔ ꯁꯣꯏꯕ ꯂꯩꯕꯀꯣ ꯑꯗꯨꯒꯤ ꯑꯩꯁꯨ ꯌꯥꯝ ꯀꯟꯅꯗꯤ ꯍꯥꯏꯗꯤ ꯍꯥꯏꯖꯤꯜꯂꯨꯗꯕꯅꯤ ꯑꯗꯨꯕꯨ ꯑꯩꯒꯤꯁꯨ ꯑꯆꯨꯝꯕ ꯑꯩ ꯑꯩꯁꯨ ꯑꯆꯨꯝꯕ ꯑꯃꯨꯛꯒ ꯂꯩꯕ ꯈꯔ
ꯑꯥ
ꯑꯗꯨꯒꯤ ꯒꯣ
ꯑꯗꯨ ꯅꯨꯃꯤꯠꯇꯨꯒꯤ
ꯅꯨꯃꯤꯠꯇꯨꯒꯤ ꯅꯨꯃꯤꯠꯇꯨꯒꯤ ꯊꯧꯗꯣꯡ ꯢꯕꯗ ꯄꯤ ꯇꯥꯒꯦ ꯇꯧꯋꯤꯅꯦ ꯍꯩꯁ
ꯎꯝ
ꯑꯗ
ꯋꯥꯔꯤꯗꯣ ꯅꯨꯡꯉꯥꯏꯗꯧꯔꯤ
ꯎꯝ ꯃꯥꯅꯤ
ꯄꯤꯕꯨ ꯇꯥꯕꯨ ꯇꯥꯔꯝꯃꯅꯤ
ꯑꯥ ꯑꯥ ꯍꯩ ꯑꯗꯨꯒꯨꯝꯕꯗꯤ ꯑꯩ ꯇꯥꯒꯟꯗꯦꯗ
ꯅꯨꯄꯥꯗꯤ ꯇꯥꯒꯟꯗꯝꯅꯦꯗ